ꯍꯜꯂꯣ
ꯑ
ꯥ ꯑꯥ ꯇꯥꯏꯌꯦ ꯇꯥꯏꯌꯦ ꯅꯪ ꯇꯥꯕ꯭ꯔꯣ
ꯑꯣ ꯇꯥꯔꯦ ꯇꯥꯔꯦ
ꯀꯩ ꯇꯧꯔꯝꯃꯤꯅꯣ ꯅꯪꯕꯨ
ꯑꯣ ꯑꯩ ꯆꯥꯛ ꯆꯥꯔꯦ ꯑꯗꯨꯏꯗꯨꯒ ꯀꯩꯅꯣ ꯇꯧꯋꯦ ꯑ ꯆꯥꯛ ꯆꯥꯔꯦ ꯉꯁꯤꯗꯤ ꯆꯥꯛꯇꯣ ꯈꯔ ꯉꯟꯅ ꯆꯥꯈꯤꯕ ꯃꯥꯜꯂꯦ꯫ ꯊꯦꯡꯉꯕꯩꯔꯁꯨ ꯈꯪ ꯗꯦ ꯆꯥꯛꯄꯨ ꯈꯔ ꯈꯔ ꯂꯥꯝꯕ꯭ꯔꯣ ꯀꯩꯅꯣꯝꯕꯨ ꯇꯧꯈꯠꯂꯛꯑꯦ ꯑꯗꯨ ꯅꯪꯗꯤ ꯆꯥꯛ ꯆꯥꯔꯕꯣ꯫
ꯆꯝꯐꯨꯠꯇꯤ ꯐꯨꯠꯂꯝꯃꯦ ꯍꯣꯔꯦꯟ ꯂꯥꯝꯃꯛꯑ ꯀꯣꯟ ꯆꯥꯗ꯭ꯔꯤ ꯇꯨꯝꯅꯤꯡꯉꯛꯑꯦ ꯆꯥꯛ ꯂꯥꯝꯕꯗꯤ ꯂꯥꯏꯔꯅ꯫ ꯇꯨꯝꯕ ꯑꯣꯏꯅ ꯐꯥꯎꯔꯦ꯫
ꯍꯣꯏꯅꯦ ꯅꯪ ꯐꯅꯌꯥꯝ ꯀꯨꯏꯔꯒꯨꯝ ꯇꯧꯑꯦ ꯉꯁꯥꯏ ꯆꯝꯐꯨꯠ ꯐꯨꯠꯂꯤ ꯍꯥꯏꯈꯤꯕꯗꯣ ꯍꯧꯖꯤꯛꯐꯥꯎ ꯆꯥꯗ꯭ꯔꯗꯤ ꯑꯁ ꯀꯔꯝ ꯀꯥꯟ ꯆꯥꯗꯣꯏꯕ ꯅꯪ꯫ ꯂꯥꯝꯗ꯭ꯔꯤ ꯑꯗꯨꯝ꯫
ꯄꯨꯛꯇꯨ ꯊꯜꯂꯤꯕ ꯂꯥꯥꯝꯕ ꯉꯥꯏꯔꯤꯕ ꯑꯗꯨꯏꯅꯦ꯫ ꯑꯗꯩ ꯍꯧꯖꯤꯛꯄꯨꯗꯤ ꯊꯟꯕ ꯌꯥꯝ ꯀꯟꯅ ꯊꯟꯕ ꯑꯣꯏꯗ꯭ꯔꯦ ꯉꯥꯏꯍꯥꯛ ꯂꯩꯔ ꯆꯥꯔꯨꯔꯅꯤ꯫
ꯑꯣ ꯍꯣꯏ ꯍꯣꯏ ꯆꯥꯊꯣꯛꯑꯣ ꯊꯦꯡꯁꯨ ꯊꯦꯡꯉꯕꯅꯤꯅ꯫ ꯗꯨꯨꯏ ꯆꯝꯐꯨꯠ ꯈꯛꯇ ꯅꯪ ꯑꯗꯨꯝ ꯆꯥꯔꯅꯤ꯫
ꯎꯝ ꯉꯁꯤꯒꯤꯗꯤ ꯑꯗꯨꯅ ꯑꯗꯨꯝ ꯌꯥꯔꯅꯤ ꯑꯩ ꯀꯩꯁꯨ ꯂꯥꯝꯕ ꯈꯣꯠꯄꯕꯨꯗꯤ ꯐꯥꯎꯔꯔꯣꯏ꯫
ꯍꯣꯏꯅ ꯇꯧꯔꯤꯁꯦ ꯑꯉꯥꯡꯁꯦ ꯆꯝꯄꯨꯠ ꯈꯔ ꯆꯥ ꯀꯔꯤ ꯈꯔ ꯇꯧ꯫ ꯑꯩꯈꯣꯏꯁꯨ ꯍꯌꯦꯡ ꯑ ꯀꯩꯅꯣ ꯇꯧꯔ ꯒꯗꯤ ꯍꯣꯏ ꯑꯩꯈꯣꯏꯁꯨꯅꯦ ꯍꯥꯏꯗꯤ꯫ ꯍꯥꯟꯅ ꯁꯨꯝ ꯊꯣꯡꯉꯒ ꯂꯩꯔꯝꯕꯒꯤꯅꯦ ꯀꯩꯅꯣ ꯇꯧꯕꯩ ꯋꯥꯅꯦꯕ꯫ ꯅꯠꯇ꯭ꯔꯗꯤ ꯇꯟꯗꯣꯏꯅꯦꯕ ꯑꯗꯨꯝ ꯀꯩꯁꯨ ꯍꯥꯏꯗꯤ꯫ ꯊꯣꯡꯕꯩ ꯊꯥꯛꯄꯩ ꯇꯧꯔꯒ ꯁꯨꯝ ꯂꯩꯕꯁꯦ ꯍꯥꯟꯅꯗꯩ ꯈꯔ ꯊꯣꯡꯉꯒ ꯁꯨꯝ ꯆꯥꯔꯛꯄꯩ ꯈꯔ꯫
ꯍꯣꯏ ꯍꯣꯏ ꯅꯣꯏ ꯍꯥꯟꯅꯗꯩ ꯁꯨꯝ ꯀꯩꯅꯣ ꯅꯪ ꯍꯥꯟꯗꯩꯁꯨ ꯑꯗꯨꯝ ꯃꯦꯁ ꯂꯧꯗꯕ ꯃꯥꯜꯂꯦꯀꯣ ꯈꯔ꯫ ꯀꯨꯏꯔꯕ ꯃꯥꯜꯂꯦ ꯑꯗꯨꯝ ꯊꯣꯡꯖꯕ ꯑꯥ꯫
ꯍꯣꯏ ꯍꯣꯏ ꯈꯔ ꯀꯨꯏꯌꯦ꯫
ꯂꯧꯗꯅ ꯁꯨꯝ ꯊꯣꯡꯒꯤꯕ ꯑꯗꯨꯅꯅꯦ ꯑꯗꯨꯏ ꯑꯗꯨ ꯑꯣꯏꯕꯩꯅꯦ ꯑꯩꯈꯣꯏꯗꯤ ꯑꯃꯨꯛ ꯁꯨꯝ ꯂꯧꯈ꯭ꯔꯃꯤꯅꯅꯦ꯫ ꯆꯥꯛꯀ ꯊꯣꯡꯕꯩ ꯊꯕꯛꯁꯦ ꯌꯥꯝ ꯇꯟꯕ꯫
ꯍꯣꯏ ꯍꯣꯏ ꯇꯟꯕꯅꯦ ꯑꯗꯣ ꯅꯪ ꯑꯗꯣ ꯀꯩ ꯇꯧꯔꯝꯃꯤꯅꯣ꯫
ꯑꯩꯗꯣ ꯉꯁꯥꯏꯗꯒꯤꯅꯦ ꯋꯥꯛꯀꯤꯡ ꯉꯥꯛꯇꯪ ꯆꯠꯂꯨꯔꯦ ꯃꯈꯥꯗ ꯏꯃꯥꯟꯅꯕꯤꯒ꯫ ꯑꯗꯩ ꯀꯥꯔꯛꯑ ꯐꯣꯟ ꯌꯦꯡꯕꯗ ꯌꯦꯡꯕꯗ ꯑꯗꯩ ꯏꯔꯨꯖꯔꯨꯔꯦ ꯑꯗꯨꯒ ꯐꯝꯃꯤ꯫
ꯅꯪ ꯀꯩꯅꯣ ꯍꯣꯏꯅꯦ꯫ ꯋꯥꯔꯦ ꯑꯩꯈꯣꯏꯁꯨ ꯊꯕꯛ ꯇꯧꯕꯗ ꯋꯥꯡ-ꯋꯥꯕꯗ ꯀꯩ ꯇꯧꯋꯦꯕ꯫ ꯃꯥꯗꯤ ꯑꯥꯏꯐꯣꯟ꯫
ꯎꯝ꯫
ꯖꯥꯝꯁꯦ ꯐꯛꯏꯅꯦ ꯁꯤ ꯖꯥꯝꯁꯦ ꯀꯔꯥꯏꯗ ꯄꯥꯟꯕ ꯖꯥꯥꯝꯅꯣ꯫ ꯀꯌꯥ ꯍꯥꯎꯕ ꯑꯣꯏꯗꯦ ꯃꯁꯦ꯫
ꯑꯗꯨꯏꯗꯣ ꯑꯁꯤꯒꯤ ꯃꯔꯛꯀꯤꯗꯣ ꯑꯗꯨꯗꯨꯗ ꯄꯥꯟꯕꯅꯦ ꯑꯁꯤꯒꯤ ꯑꯩꯈꯣꯏ ꯀꯣꯔꯅꯔꯒꯤꯗꯣ꯫ ꯑꯗꯨꯗ ꯄꯥꯟꯕꯅꯦ ꯉꯁꯥꯏ ꯑꯩꯈꯣꯏꯅ ꯈꯔ ꯑꯐꯪꯕ ꯈꯔ ꯍꯦꯜꯂꯛꯄꯅꯦ ꯑꯗꯨ ꯃꯨꯟꯕ ꯃꯥꯜꯂꯦꯅ꯫ ꯑꯗꯨ ꯀꯩꯒꯤꯅꯣ ꯈꯪꯗꯦ ꯈꯔ ꯐꯛꯂꯤ ꯐꯛꯂꯤ ꯇꯧꯍꯧꯕ ꯃꯨꯜꯂꯁꯨ꯫
ꯈꯔ ꯃꯨꯟꯕ ꯋꯥꯠꯂꯤꯕꯩꯅꯤ ꯄꯥꯏꯕꯗ ꯀꯟ ꯀꯟ ꯂꯥꯎꯔꯤꯃꯩꯁꯤ ꯄꯦꯠ ꯄꯦꯠ ꯂꯥꯎꯕ ꯑꯩꯈꯣꯏ ꯃꯁꯥꯒ ꯅꯣꯏꯕ ꯈꯔ ꯂꯩ ꯇꯥ ꯑꯁ ꯑꯗꯨ ꯉꯁ-ꯉꯁꯥꯏ ꯅꯨꯄꯥ ꯑꯃ ꯎ ꯀꯥ ꯂꯩꯔꯝꯃꯦ꯫ ꯑꯩꯈꯣꯏꯅ ꯈꯔ ꯍꯦꯛꯄꯤꯌꯣꯅ ꯍꯦꯛꯍꯜꯂ ꯆꯥꯔꯛꯄꯗꯨꯗꯤ ꯈꯨꯊꯨꯝ ꯑꯃ꯫
ꯑꯁ ꯑꯗꯣ ꯑꯊꯨꯝ ꯐꯖꯅ ꯊꯨꯝꯃꯒ ꯑꯗꯨꯃꯥꯏꯅ ꯇꯧꯕꯗꯣ ꯑꯃꯨꯛ ꯆꯥꯖꯗ꯭ꯔꯤꯕꯅꯤꯅ ꯃꯝ ꯖꯥꯝꯒꯤ ꯃꯍꯥꯎꯁꯤ ꯈꯪꯗꯕ ꯗꯨꯗꯩ ꯆꯥꯁꯨ ꯆꯥꯅꯤꯡꯕꯒ ꯌꯥꯝꯊꯣꯏ ꯄꯣꯛꯇꯕꯗꯣ꯫ ꯑꯗꯨꯅꯦꯕ ꯇꯧꯔꯤꯁꯦ ꯑꯗꯨ ꯈꯪꯗꯦ ꯑꯩꯁꯨ ꯎꯝ ꯍꯣꯏ ꯑꯗꯨꯝꯕ ꯊꯦꯡꯅꯗꯝꯅꯤꯅ ꯑꯗꯨ ꯀꯩꯅꯣ ꯇꯧꯔꯒꯦ ꯑꯥ ꯅꯣꯡꯃ ꯍꯌꯦꯡ ꯍꯦꯛꯄ ꯌꯥꯕ꯭ꯔꯥ ꯌꯦꯡꯒꯦ ꯑꯗꯨꯗꯨꯒ ꯑꯈꯣꯏꯁꯨ ꯑꯝꯇ ꯆꯥꯒꯦ ꯃꯍꯥꯎꯗꯣ ꯈꯪꯅꯉꯥꯏ
ꯑꯁ ꯆꯥꯎ ꯆꯥꯎ ꯑꯗꯣ ꯑꯥ ꯃꯩ ꯀꯩꯅꯣ ꯍꯦꯂꯤ ꯄ꯭ꯂꯦꯠꯀꯤ ꯑꯦꯟ ꯁꯤ ꯁꯤ ꯂꯩꯕꯩꯗꯣ ꯑꯗꯨꯏꯗꯨ ꯑꯗꯨꯏꯗꯣ ꯄꯥꯟꯕꯗꯣ ꯑꯗꯨꯕꯨꯗꯤ ꯄꯥꯟꯗ꯭ꯔꯝꯅꯤꯀꯣ ꯃꯌꯥꯝꯅ ꯍꯦꯛꯃꯟꯗꯅ ꯑꯗꯨ ꯗꯤ ꯌꯥꯝ ꯍꯥꯎꯕꯅ ꯑꯗꯨꯏ ꯄꯥꯝꯕꯤ ꯑꯈꯣꯏ ꯀꯥꯡꯕꯨꯁꯨ ꯃꯟꯕꯗ ꯍꯥꯏꯕ
ꯑꯣ ꯈꯪꯗꯦ ꯑꯩꯗꯤ ꯑꯃꯨꯛ ꯆꯥꯖꯗ꯭ꯔꯤ ꯑꯗꯨꯏꯗꯣ ꯑꯗꯨꯏꯗꯨꯅ ꯑꯃꯨꯛ ꯈꯪꯗꯦ ꯑꯗꯨꯁꯨ ꯆꯥꯏ ꯑꯩꯅ ꯆꯥꯏꯖꯤꯗꯤ ꯑꯈꯣꯏ ꯁꯤꯒꯤ ꯀꯣꯟꯅꯔꯒꯤꯗꯣ ꯑꯗꯨ ꯈꯠꯇꯅꯦꯕ ꯑꯗꯨꯝ ꯆꯥꯏꯁꯦ ꯆꯥꯔꯉꯥꯏꯗꯣ ꯍꯥꯏꯗꯤ ꯍꯦꯛꯄ ꯀꯩꯄꯗꯨꯁꯨ ꯊꯥꯡ ꯍꯥꯏꯗꯤ ꯑꯥ ꯆꯩ ꯀꯩꯀꯥꯁꯨ ꯂꯩꯇ꯭ꯔꯝꯅꯤꯅ ꯐꯖꯅ ꯍꯦꯛꯇ꯭ꯔꯦꯗꯅ
ꯎꯝ ꯁꯤ ꯍꯦ ꯍꯦꯛ ꯂꯥꯑꯝꯕ ꯅꯃꯥꯟꯅꯕꯤꯗꯣ
ꯑꯥ
ꯁꯤꯗꯤ ꯒ꯭ꯌꯥꯟ ꯌꯥꯝ ꯇꯥꯒ꯭ꯔ ꯃꯥꯜꯂꯦ ꯃꯥ ꯂꯥꯏꯛ ꯂꯥꯏꯁꯨꯗ ꯈꯔ ꯃꯥꯏ ꯑꯣꯟꯁꯤꯟꯒꯔꯕ ꯃꯥꯜꯂꯦ
ꯂꯥꯌꯤꯛ ꯈꯔ ꯄꯥꯗꯦꯅ ꯍꯥꯏꯔ ꯆꯠꯈꯤꯕꯅꯦ ꯑꯗꯨ ꯄꯥꯔꯝ ꯄꯔꯝꯗꯣꯏꯔ ꯇꯨꯝꯃꯝꯗꯣꯏ ꯅꯠꯇ꯭ꯔꯒꯅ ꯀꯩ ꯗꯧꯔꯝꯗꯣꯏꯅꯣ ꯈꯪ
ꯎꯝ ꯑꯩꯗꯤ ꯁꯤ ꯁꯨꯝ ꯂꯩꯔꯝꯗꯧ ꯃꯥꯟꯕ ꯉꯁꯤꯁꯨ ꯑꯗꯨꯒꯕꯨ ꯂꯩꯔꯝꯗꯕꯩ ꯥ ꯋꯥꯅꯤꯁꯦ ꯁ꯭ꯋꯥꯏꯗꯗ ꯂꯩ ꯂꯩꯔꯝꯅꯤꯅ ꯁꯤꯗ ꯂꯩꯔꯝꯗꯧ ꯃꯥꯟꯕꯗꯣ
ꯍꯣꯏ ꯍꯣꯏ ꯑꯗꯣ ꯅꯪꯒ ꯂꯩꯃꯤꯟꯅꯕꯗꯣ ꯈꯔ ꯇꯞꯅ ꯉꯥꯡꯉꯣ ꯍꯥꯏꯌꯣ
ꯑꯗꯨꯗꯨ ꯅꯠꯇ꯭ꯔꯗꯤ ꯃꯥꯏ ꯃꯛ ꯈꯣꯟꯗꯣ ꯑꯩꯉꯣꯟꯗ ꯑꯗꯨꯝ ꯇꯥꯁꯤꯜꯂꯦꯑꯦꯕ ꯅꯪ ꯅ ꯉꯥꯡꯕꯗꯣ
ꯑꯩ ꯀꯩꯅꯣ ꯑꯣꯏꯅ ꯀꯨꯝꯒ꯭ꯔꯒꯦ
ꯍꯣꯏ ꯀꯨꯝꯃꯣ ꯀꯨꯝꯃꯣ ꯑꯗꯨꯅ ꯐꯔꯦ ꯅꯠꯇ꯭ꯔꯗꯤ ꯇꯥꯁꯤꯜꯂꯦ ꯑꯗꯣ ꯑꯩꯅꯅꯦ ꯑꯩꯁꯨ ꯃꯄꯥꯟꯗ ꯁꯨꯝ ꯂꯦꯞꯄꯒ ꯂꯩꯌꯦꯕꯀꯣ ꯀꯩꯅꯣ ꯇꯧꯕꯩ ꯍꯥꯏꯗꯤ ꯑꯥ ꯁꯨꯝ ꯍꯥꯡꯆꯤꯛ ꯂꯥꯡꯉꯤꯅ ꯃꯄꯥꯟꯁꯤꯅ ꯑꯗꯨꯀꯥꯟꯁꯤꯗꯅꯦ ꯑꯥ ꯈꯔ ꯂꯥꯞꯅ ꯂꯥꯏꯠ ꯑꯃ ꯀꯥꯞꯄꯤꯕ ꯑꯃꯁꯨꯝ ꯑꯈꯣꯏ ꯏꯁꯩꯒ ꯇꯧꯀꯥꯟꯗ ꯂꯥꯏꯠ ꯎꯝ ꯔꯥꯎꯟꯒ ꯈꯔ ꯀꯥꯞ ꯑꯗꯩꯗꯤ ꯎꯪꯉꯒ ꯀꯥꯞꯀ ꯈꯔ ꯇꯧꯗ꯭ꯔꯣ ꯑꯗꯨꯃꯥꯏꯅ ꯇꯧꯕ ꯀꯥꯞꯄꯤꯑꯕ ꯑꯁꯤꯗ
ꯏꯍꯦ ꯑꯗꯨꯏꯗꯣ ꯉꯁꯥꯏ ꯋꯥꯏ ꯉꯁꯥꯋꯥꯏ ꯅꯣꯢꯅ ꯆꯥꯛ ꯊꯣꯡꯕ ꯌꯦꯔꯨꯝ ꯉꯧꯔꯤꯒ ꯇꯧꯕꯩ ꯃꯇꯝꯗꯣ ꯑꯗꯨꯏ ꯃꯇꯝꯗꯨꯗ ꯑꯩꯁꯨ ꯃꯛ ꯈꯥꯗ ꯋꯥꯀꯤꯡ ꯆꯠꯂꯤꯕ ꯏꯃꯥꯟꯅꯕꯤꯒ ꯑꯗꯁꯨ ꯀꯥꯄꯧꯕꯅꯦ ꯍꯥꯏꯕ ꯑꯈꯣꯏꯅꯃꯨꯛ ꯈꯟꯕꯅ ꯑꯃꯨꯛ ꯕꯣꯏꯁ ꯍꯣꯁꯇꯦꯜꯗꯒꯤ ꯀꯔꯝꯕ ꯇꯣꯁ ꯂꯥꯢꯠ ꯑꯁ ꯊꯥꯟꯕ ꯄꯥꯏꯕ ꯃꯤꯅ ꯀꯥꯞꯄꯅꯣꯅ ꯍꯥꯏꯅꯔꯝꯃꯤꯅꯦ
ꯏꯁꯩ ꯑꯣꯏꯔ ꯃꯥꯜꯂꯦꯞ ꯃꯣꯏꯔ ꯍꯧꯖꯤꯛ ꯀꯟꯅ ꯔꯥꯎꯟ ꯔꯥꯎꯟ ꯎꯪꯉꯒ ꯑꯗꯩ ꯎꯪꯈꯥꯏꯕꯤ ꯐꯤꯐꯤꯠ ꯉꯥꯟꯕꯤꯒꯥꯏ ꯋꯥꯝ ꯇꯧꯔꯤꯅ
ꯑꯣ ꯑꯣ ꯑꯣ ꯉꯁꯥꯋꯥꯢꯁꯨ ꯀꯥꯞꯐꯧꯕꯅꯦ
ꯏꯁꯩ ꯌꯦꯡꯕꯒ ꯆꯠꯇꯕꯒꯩ ꯅꯍꯥꯟ ꯃꯥꯟꯅꯕ ꯃ ꯏꯁꯩ ꯇꯧꯒꯤꯕꯗꯣ ꯑꯩ ꯕꯥꯏꯅꯤ ꯊꯦꯡꯅꯕꯗꯣ ꯑꯥꯗ ꯑꯩ ꯅꯪꯁꯦ ꯀꯧꯒꯦ ꯇꯧꯔꯝꯃꯦꯕ ꯍꯪꯒꯦ ꯇꯧꯔꯝꯕꯅꯦ ꯑꯩꯁꯨ ꯆꯠ ꯆꯠꯂꯣꯏꯗꯣꯏ ꯒ꯭ꯌꯥꯟ ꯃꯦꯟ ꯇꯥꯗꯕꯗꯨꯗ ꯁꯨꯝ ꯁꯛ ꯈꯪꯅꯕ ꯆꯠꯃꯤꯟꯅꯔꯗꯤ ꯅꯨꯡꯉꯥꯏꯗꯅ ꯑꯗꯨꯗꯨꯢꯒꯗꯣꯒ ꯅꯪꯖꯦ ꯂꯩ ꯂꯩꯔꯝꯕꯅꯦꯃꯦ ꯑꯩ ꯉꯛꯏ ꯄꯣꯠꯅꯤ
ꯁꯤ ꯏꯃꯥꯟꯅꯕꯤ ꯃꯩ ꯒꯅꯦ ꯉꯟꯇꯥ ꯀ꯭ꯂꯥꯁꯁꯨ ꯂꯩꯕ ꯑꯗꯩ ꯀ꯭ꯂꯥꯁꯇꯨ ꯃꯊꯪ ꯃꯊꯪ ꯇꯧꯔꯒ ꯍꯜꯂꯔꯣꯏꯁꯦ ꯑꯗꯨꯝ ꯉꯥꯏꯔꯁꯦꯅꯅꯦ ꯉꯥꯏꯔꯒ ꯑꯗꯨꯝ ꯐꯝꯃ ꯂꯩꯔꯕ ꯑꯥ ꯅꯣꯏ ꯐꯪꯁꯟ ꯕꯦꯁ ꯊꯦꯠꯄꯗꯩꯅꯦ ꯑꯩꯈꯣꯏꯅ ꯌꯧꯈꯠꯂꯛꯏꯗꯣ ꯐꯪꯁꯟꯗꯣ ꯑꯩꯈꯣꯏꯅ ꯍꯧꯗꯣꯛꯄ ꯍꯥꯏꯇꯥꯔꯦ ꯃꯤ ꯂꯩꯇꯕꯗꯩ
ꯑꯣ ꯐꯔꯦ ꯑꯗꯨꯅ ꯍꯦꯛ ꯑꯗꯨꯃꯥꯏꯅꯁꯨ ꯈꯔ ꯈꯔ ꯇꯧꯍꯧꯗꯣꯅꯤ ꯃꯤꯖꯨ ꯍꯥꯏꯗꯤ ꯑꯍꯥꯟꯕ ꯂꯩꯇ꯭ꯔꯗꯤ ꯑꯀꯣꯟꯕ ꯀꯃꯥꯏꯅ ꯂꯩꯔꯛꯀꯅꯤ ꯅꯠꯇ꯭ꯔꯥ ꯑꯗꯨꯅ ꯑꯍꯥꯟꯕꯗꯨꯁꯨ ꯈꯔ ꯂꯩꯗꯧꯅꯤ
ꯑꯗꯨꯏ ꯅꯨꯃꯤꯠꯇꯨ ꯏꯁꯩꯗꯨꯅꯕꯨ ꯃꯤ ꯏꯍꯥꯡ ꯍꯥꯡꯕ ꯏꯁꯩ ꯑꯣꯏꯔꯝꯗꯧꯃ ꯏꯁꯩ ꯇꯣꯏ ꯃꯌꯥꯝꯗꯩ ꯃꯌꯥꯝꯁꯤ
ꯄꯦꯅꯥ ꯏꯁꯩ ꯑꯗꯩꯗꯤ ꯈ꯭ꯋꯥꯏ ꯅꯨꯡꯉꯥꯏ__ ꯇꯕ ꯏꯁꯩ ꯑꯩꯅ ꯁꯤꯗ ꯂꯩꯔꯛꯄꯗꯩ ꯇꯥꯔꯛꯄꯗ ꯑꯗꯨꯃꯨꯛ ꯅꯨꯡꯉꯥꯏꯇꯕ ꯏꯁꯩ ꯇꯥꯗ꯭ꯔꯤ
ꯑꯁ ꯑꯩ ꯑꯩꯒꯤꯗꯤ ꯑꯍꯥꯟꯕ ꯑꯣꯏꯖꯕ ꯑꯩ ꯑꯩꯗꯤ ꯃꯃꯥꯡꯗ ꯑꯩ ꯀꯌꯥ ꯌꯥꯎꯗꯦ ꯑꯗꯨꯒꯨꯝꯕꯗꯣ ꯁꯨꯝ
ꯑꯗꯨꯅ ꯏꯁꯩ ꯌꯦꯡꯕ ꯈ꯭ꯋꯥꯏ ꯐꯥꯁ ꯑꯣꯏꯗꯣꯏꯔꯕ ꯅꯪ ꯁꯤ
ꯑꯩ ꯑꯣꯏꯗꯣꯏꯅꯦ ꯑꯩꯒꯤꯗꯃꯛꯇꯗꯤ
ꯑꯣ ꯑꯗꯨꯗꯤꯌꯣ ꯑꯗꯨ ꯑꯇꯩ ꯃꯈꯩ ꯅꯍꯥꯟꯈꯩ ꯑꯩꯈꯣꯏꯅ ꯌꯦꯡꯉꯛꯄ ꯃꯈꯩꯗꯤꯅꯦ ꯂꯣꯏ ꯅꯨꯡꯉꯥꯏꯌꯦꯕ ꯑꯗꯣ ꯍꯧꯖꯤꯛꯀꯤꯗꯨꯗꯤꯅꯦ ꯏꯁꯩꯅꯦꯒꯥꯏꯅ
ꯍꯣꯏ ꯍꯧꯖꯤꯛ ꯄꯨꯡꯂꯥꯎ ꯂꯥꯎꯔ ꯄꯨꯡꯌꯦꯡꯗ ꯌꯦꯡ ꯍꯧ ꯍꯧꯔꯛꯑꯅꯤ ꯏꯁꯩꯒꯤ ꯑꯃꯨꯛ ꯐ꯭ꯔꯦꯁꯔ ꯆꯪꯉꯛꯑꯗꯩꯗꯤ
ꯎꯝ ꯀꯨꯏꯔꯔꯣꯏ ꯀꯨꯏꯔꯣꯏ ꯍꯧꯖꯤꯛ ꯈꯤꯇꯪꯗ ꯉꯥꯏꯔ ꯑꯩꯈꯣꯏ ꯑꯦꯛꯖꯥꯝꯁꯦ ꯍꯦꯛ ꯂꯣꯏꯕꯒꯅꯦ ꯃꯊꯪ ꯃꯊꯪ ꯃꯊꯪ ꯃꯊꯪ ꯃꯊꯪ ꯂꯥꯛꯑꯅꯦꯕ ꯍꯧꯖꯤꯛ ꯈꯤꯇꯪ ꯈꯛꯇ ꯉꯥꯏꯔꯦ
ꯎꯝ ꯐꯥꯔꯥ
ꯑꯗꯨ ꯂꯥꯛꯄ ꯇꯣꯛꯈ꯭ꯔꯒ ꯏꯁꯩꯖꯤꯗꯤ ꯍꯧꯖꯤꯛ ꯏꯁꯩꯗꯨ ꯇꯣꯛ ꯈ꯭ꯔꯒ ꯑꯩꯈꯣꯏ ꯑꯦꯛꯖꯥꯝꯁꯤꯗꯤ ꯍꯧꯖꯤꯛ ꯊꯣꯡꯗ ꯂꯩꯔꯕꯅꯦꯕ ꯊꯣꯡꯗ
ꯊꯤꯜꯂꯕꯅꯤ ꯊꯤꯜꯂꯕ
ꯍꯥꯡꯗꯣꯛꯅꯤꯡ__
ꯑꯗꯨꯅꯤ ꯍꯥꯡꯗꯣꯛꯅꯤꯡꯇꯕꯅ ꯉꯥꯎꯔꯦ ꯉꯥꯎꯔꯦ ꯃꯔꯛꯁꯤꯗ ꯃꯤꯠꯁꯤꯅ ꯑꯃꯨꯛ ꯇꯨꯝꯅꯤꯡꯉꯛꯄꯤ ꯎꯗꯕꯩ ꯉꯁꯤꯒꯤ ꯂꯥꯏꯔꯤꯛ ꯃꯇꯠ ꯑꯃꯕꯧ ꯎꯗ꯭ꯔꯤ ꯑꯩ ꯂꯥꯏꯔꯤꯛ ꯍꯥꯏꯕ ꯂꯥꯏꯔꯤꯛꯇꯨꯒ ꯑꯩꯒ ꯉꯁꯤꯒꯤ ꯁꯣꯛꯅꯗ꯭ꯔꯤ
ꯑꯣꯌꯦ ꯂꯥꯏꯔꯤꯛ ꯍꯌꯦꯡ ꯑꯗꯣ ꯑꯦꯛꯖꯥꯝ ꯍꯌꯦꯡꯅꯦ ꯍꯥꯏꯕꯩ ꯉꯁꯤꯗꯨꯒꯥꯡꯗꯤ ꯏꯁ ꯃꯁꯤꯗꯩꯁꯤꯗ ꯌꯥꯝ ꯅ ꯊꯋꯥꯏ ꯌꯥꯎꯕꯤ ꯀꯔꯤ ꯇꯧꯕꯤ ꯁꯥꯗꯅ ꯇꯨꯝꯅꯤ ꯆꯥꯅꯤ ꯈꯪꯗꯕꯈꯩꯃ ꯋꯥꯈꯟꯒꯁꯤ ꯁꯥꯒꯠꯇꯅ ꯑꯗꯩꯗꯤ ꯀꯣꯛꯀꯁꯤ ꯁꯥꯒꯠꯇꯅ ꯂꯥꯏ ꯄꯥꯗꯣꯏꯅ ꯇꯧꯔꯛꯈꯤꯅꯤ ꯌꯦꯡꯅꯤꯡꯇꯕ ꯄꯛꯇꯕ ꯈꯔ ꯑꯩꯈꯣꯏꯅ ꯇꯧꯔꯤꯁꯦ
ꯇꯧꯔꯛꯈꯤꯗꯧꯔꯤꯕꯅꯤ ꯆꯍꯤ ꯆꯨꯞꯄ ꯇꯥꯛꯂꯛꯄ ꯃꯌꯥꯝꯗꯨ ꯑꯍꯤꯡ ꯑꯃꯗ ꯍꯦꯛꯇ ꯄꯥꯗꯧꯔꯕꯅꯦ ꯃꯁꯤꯗꯩꯁꯤꯗ ꯑꯗꯨꯅꯗꯤ ꯑꯗꯨꯝ ꯀꯥꯎꯔꯒ
ꯀꯦꯃꯦꯔꯥ ꯑꯝ ꯄꯥꯜꯂꯝꯃ ꯐꯗꯧꯕ
ꯇꯠ ꯇꯠ ꯇꯠꯂꯥ ꯐꯝꯃꯦ
ꯍꯣꯏ ꯑꯗꯨꯝ ꯐꯝ ꯇꯥꯕꯅꯦ ꯑꯗꯣ ꯑꯦꯛꯖꯥꯝ ꯃꯅꯨꯡꯗꯒꯥꯁꯦ ꯀꯞꯅꯤꯡꯉꯛꯈꯤꯅꯦꯕ
ꯎꯝ ꯉꯍꯥꯟꯗꯩ ꯄꯥꯖꯔꯛꯄꯁꯦ ꯀꯥꯏꯅ
ꯎꯝ ꯄꯥꯖꯔꯝꯃꯁꯨꯒꯥꯏ ꯈꯜꯂꯛꯇꯣꯏꯅꯦꯕ ꯑꯗꯣ ꯈꯜꯂꯛꯀꯅꯤ ꯈꯪꯅ ꯈꯪꯅ ꯇꯧꯗ꯭ꯔꯤꯁꯦ ꯁꯤꯁꯨ ꯉꯛꯑꯦ ꯍꯥꯏꯕ ꯌꯥꯝꯅ ꯑꯩꯈꯣꯏꯁꯦ ꯁꯨꯝ ꯉꯝꯃꯦ ꯍꯥꯏꯕ ꯇꯧꯗꯕ
ꯑꯁ ꯄꯥꯅꯤꯡꯗꯕꯩ ꯋꯥꯗꯤ ꯀꯔꯤꯗ ꯍꯪꯉꯨꯔꯅꯤ ꯄꯥꯅꯤꯡꯗꯕꯁꯤꯗꯤ ꯈꯨꯄꯥꯥꯅꯤꯡꯗ ꯑꯃꯅꯤ
ꯄꯥꯅꯤꯡꯗꯦ ꯌꯥꯝ ꯌꯥꯝ ꯄꯥꯅꯤꯡꯗꯦ ꯑꯗꯨꯛꯀꯤ ꯃꯇꯤꯛ ꯄꯥꯅꯤꯡꯗꯦ ꯑꯗꯨꯗꯨꯅꯅꯦ ꯒ꯭ꯌꯥꯟ ꯃꯦꯟ ꯑꯃ ꯇꯥꯗꯦ ꯇꯧꯔꯤꯁꯤ ꯂꯥꯏꯔꯤꯛꯁꯨ ꯄꯥꯅꯤꯡꯗꯦ ꯑꯗꯩ ꯀꯩꯅꯣꯁꯨ ꯇꯧꯅꯤꯡꯗꯦ ꯈꯪꯗꯦ ꯄꯪꯂꯩ ꯂꯩ
ꯊꯕꫭꯡꯅ ꯑꯍꯥꯎ ꯆꯥꯅꯤꯡꯉꯤꯕ ꯂꯣꯏꯔꯦ ꯆꯥꯅꯤꯡꯉꯤꯕ ꯊꯤꯕꯣꯡꯒꯤ ꯑꯍꯥꯎꯕꯁꯤꯒ ꯄꯅꯤꯡꯗ꯭ꯔꯤꯕ ꯂꯥꯏꯔꯛꯁꯤꯒ
ꯃꯥꯅꯦ ꯆꯥꯅꯤꯡꯕꯅꯁꯨꯅꯦ ꯄꯤꯛ ꯆꯣꯟꯒꯩ ꯆꯥꯅꯤꯡꯉꯤꯗꯣ ꯑꯍꯥꯎꯕ ꯑꯝꯇ ꯎꯕꯕꯨ ꯌꯥꯗꯦ ꯏꯃꯥ ꯀꯥꯏꯗꯩ ꯋꯥꯈꯜꯁꯤꯗ ꯎꯕꯨ ꯎꯔꯨꯗꯔꯥꯁꯨ ꯄꯪꯈꯟꯗ ꯈꯜꯂ‌ꯦ ꯑꯍꯥꯎꯕ ꯆꯥꯅꯤꯡꯕꯒꯤ ꯋꯥꯈꯜꯁꯤꯗ ꯄꯂꯥꯛꯇ ꯂꯥꯛꯑ‌ꯦ
ꯆꯥꯅ ꯆꯥꯅ ꯑꯁꯦꯡꯕ ꯍꯧꯖꯤꯛꯇ ꯆꯥ ꯂꯣꯏꯕꯗꯅꯦ ꯑꯗꯨꯝ ꯆꯥ ꯂꯣꯏꯕꯗ ꯉꯥꯏꯕꯗꯣ ꯃꯤꯅ ꯏꯁꯇꯦꯇꯁꯇꯗꯤ ꯃꯨꯛꯕꯥꯡꯒꯤ ꯊꯝꯃꯛꯄ ꯑꯗꯩ ꯑꯗꯨꯝ ꯑꯃꯨꯛ ꯆꯥꯅꯤꯡꯉꯛꯑ‌‌ꯦ ꯆꯥꯛꯁꯤ ꯂꯥꯝꯃꯛꯄꯩ ꯇꯥꯏꯞꯇ ꯑꯃꯨꯛ ꯀꯣꯛ ꯇꯧꯔꯛꯑꯅꯦꯕ ꯃꯤꯅ ꯑꯣꯛ ꯆꯥꯕꯩꯒ ꯀꯣꯛ ꯎꯔꯨꯗꯤ ꯆꯥꯁꯤ ꯀꯣꯛ ꯌꯥꯝ ꯆꯠꯂꯤ ꯆꯥꯕꯗꯗꯤ ꯈꯔ ꯌꯥꯝꯅꯥ ꯐꯖꯕ
ꯌꯥꯏ ꯌꯥꯏ ꯆꯥꯕ ꯂꯣꯏꯅ ꯌꯥꯏ ꯑꯗꯩꯗꯤ ꯆꯥꯕ ꯊꯛꯄ ꯀꯣꯏꯕ ꯂꯥꯡꯕ ꯐꯣꯟ ꯌꯦꯡꯕ ꯁꯤꯈꯩꯗꯤ ꯂꯣꯏꯅ ꯌꯥꯏ ꯑꯗꯨꯒ ꯍꯧꯖꯤꯛ ꯌꯥꯗ꯭ꯔꯤꯁꯤꯗꯤ ꯂꯥꯏꯔꯤꯛ ꯄꯥꯕꯁꯤ ꯁꯤ ꯁꯤ ꯈꯛꯇ ꯉꯥꯏꯔꯦꯕ
ꯁꯤꯈꯛ ꯃꯥꯅꯦ ꯁꯤ ꯈꯠꯇꯅꯤ
ꯈꯪꯗꯦ ꯀꯃꯥꯏꯅꯕꯨ ꯍꯣꯠꯅꯗꯣꯔꯤꯕꯅꯣ ꯀꯃꯥꯏꯅꯕꯨ
ꯇꯧꯗꯣꯏꯅꯣ ꯍꯥꯏꯁ ꯈꯪꯗ꯭ꯔꯦ ꯇꯧꯔꯤꯁꯦ ꯌꯥꯝ ꯃꯊꯥꯁꯥꯏ ꯒ꯭ꯌꯥꯟ ꯇꯥꯗꯦ
ꯇꯜꯂꯦ ꯑꯁ‌ꯦꯡꯕ ꯇꯁꯦꯡꯅ ꯇꯜꯂꯤ
ꯑꯗꯨ ꯇꯜꯂꯦ ꯇꯜꯂꯦ ꯍꯣꯏ ꯑꯗꯨ ꯐꯔꯦ ꯅꯪꯁꯨ ꯅꯪꯒꯤ ꯀꯩꯅꯣꯗꯣ ꯆꯥꯊꯣꯛꯑꯣ ꯐꯖꯅ ꯑ ꯥꯀꯩꯅꯣ ꯇꯧꯔꯒ
ꯎꯝ ꯍꯣꯏ ꯍꯣꯏ ꯅꯪꯁꯨ ꯂꯥꯏꯛꯀꯗꯨ ꯄꯥꯊꯣꯛꯑꯣ ꯎꯝ
ꯍꯣꯏ ꯍꯣꯏ ꯊꯝꯃꯥꯒꯦ
ꯍꯣꯏ ꯊꯝꯃꯣ ꯊꯝꯃꯣ ꯑꯃꯨꯛ ꯑꯥ ꯑꯥ ꯑꯥ